ꯍꯜꯂꯣ
ꯇꯨꯝꯃꯕ꯭ꯔꯣ ꯆꯥꯛ ꯆꯥꯔꯕ꯭ꯔꯣ꯫
ꯑꯣ ꯀꯩ ꯏꯟꯖꯥꯡ ꯆꯥꯔꯕ꯫
ꯏꯆꯦ ꯉꯁꯤꯗꯤ ꯉꯥ ꯇꯧꯁꯜꯂꯦ꯫
ꯑꯣ ꯉꯥꯗꯤ ꯏꯕꯨꯡꯉꯣ ꯂꯩꯔꯥ ꯅꯠꯇ꯭ꯔꯒꯅ ꯐꯥꯝꯗꯒꯤ ꯐꯥꯕ꯭ꯔꯣ꯫
ꯏꯆꯦ ꯑ ꯐꯥꯝꯗꯒꯤ ꯐꯥꯢ ꯏꯆꯦ ꯐꯥꯝꯗꯒꯤ ꯉꯁꯤꯗꯤ ꯈꯔ ꯏꯟꯖꯥꯡ ꯊꯕꯛ ꯋꯥꯔ ꯋꯥꯔ ꯁꯨꯔꯨꯔꯦ ꯉꯁꯤꯗꯤ ꯑꯗꯨꯅ ꯈꯔ ꯍꯥꯎꯅ ꯆꯥꯔꯒꯦꯅ ꯉꯁꯤꯗꯤ
ꯎꯝ꯫ ꯑꯣ ꯐꯩꯌꯦ ꯐꯩꯌꯦ ꯅꯣꯏ ꯐꯥꯝꯗꯒꯤ ꯐꯥꯔ ꯆꯥꯔꯤꯗꯣ ꯀꯩ ꯍꯥꯎꯔꯝꯅꯤ꯫ ꯑꯗꯨ ꯅꯣꯏꯗꯤ ꯃꯆꯤꯟꯖꯥꯛꯇꯨꯕꯨ ꯀꯩ ꯀꯩ ꯀꯩꯅꯣ ꯇꯧꯕ꯭ꯔꯥ ꯑ ꯃꯆꯤꯟꯖꯥꯛ ꯊꯥꯛꯑ ꯄꯤꯖꯕ꯭ꯔꯥ ꯅꯠꯇ꯭ꯔꯒꯅ ꯁꯖꯤꯛꯀꯨꯝꯕ ꯑꯣꯏꯅ ꯄꯤꯖꯕ꯭ꯔꯥ꯫
ꯁꯖꯤꯠꯀꯨꯝꯕ ꯑꯗꯒꯤ ꯑꯩꯒꯤ ꯌꯦꯟ ꯈꯜꯂꯁꯨ ꯂꯣꯏꯔꯤꯌꯦ ꯏꯆꯦ ꯉꯥꯅꯨꯒ ꯌꯦꯟꯒ ꯨꯃꯨꯛ ꯂꯣꯏꯔꯤꯌꯦ ꯏꯆꯦ ꯌꯦꯟꯖꯤꯡꯗꯨꯒꯤ ꯃꯀꯣꯟ ꯃꯀꯣꯟꯗꯣ ꯀꯩꯅꯣꯗ ꯁꯥꯕ ꯐꯥꯝꯗꯨꯒꯤꯗ ꯛꯇ ꯍꯦꯛ ꯁꯥꯏꯔꯤꯁꯦ ꯑꯗꯨꯅ ꯑꯗꯨꯝ ꯑꯗꯨꯒ ꯑꯗꯨꯒꯤ ꯑꯩꯅ ꯃꯈꯥꯛ ꯇꯥꯍꯧꯕ ꯑꯗꯨꯗꯒꯤ ꯏꯆꯦ ꯆꯦꯡꯀꯨꯠꯀ ꯈꯔ ꯄꯤꯖꯩ
ꯑꯣ ꯐꯩꯌꯦ ꯐꯩꯌꯦ ꯅꯣꯏ ꯅꯍꯥ ꯑꯣꯏꯕ ꯅꯣꯏꯅ ꯍꯣꯠꯅꯕ ꯌꯥꯝꯃꯨꯛ ꯀꯟꯗꯅ ꯑꯗꯒꯤꯗꯤ ꯊꯕꯛꯇ ꯆꯤꯜꯍꯥꯎ ꯊꯤꯗꯗꯅ ꯁꯨꯃꯥꯏꯅ ꯍꯣꯠꯅꯔꯤꯗꯣ ꯐꯩ ꯐꯩ꯫ ꯅꯣꯏ ꯌꯦꯟ ꯉꯥꯅꯨ ꯉꯥ ꯍꯧꯖꯤꯛꯀꯤ ꯃꯇꯝꯗꯗꯤ ꯌꯥꯝ ꯐꯩ꯫ ꯈꯪꯗꯦꯅꯦ ꯇꯧꯔꯤꯁꯦ ꯃꯇꯝꯁꯤꯁꯨꯅꯦ ꯑꯍꯣꯡꯕ ꯌꯥꯝ ꯂꯥꯛꯑꯦ꯫
ꯃꯥꯅꯤ ꯃꯥꯅꯤ ꯏꯆꯦ ꯏꯆꯦ ꯍꯣꯏꯗꯤ ꯆꯥꯛꯀ ꯍꯣꯠꯅꯕꯤꯔꯕꯣ
ꯑꯥ ꯑꯩꯈꯣꯏꯁꯨ ꯆꯥꯛ ꯆꯥꯔꯦ꯫
ꯀꯩ ꯃꯊꯦꯟ ꯍꯣꯠꯅꯕꯤꯔꯒꯦ ꯏꯆꯦ ꯉꯁꯤꯁꯤꯕꯣ꯫
ꯉꯁꯤꯗꯤ ꯀꯩꯅꯣ ꯊꯣꯡꯉꯦ ꯉꯁꯤꯗꯤ ꯑ ꯎꯠꯇꯤ ꯊꯣꯡꯉꯦ ꯎꯇꯤꯒ ꯍꯧꯖꯤꯛꯇꯤ ꯀꯩꯅꯣꯗꯣ ꯏꯉꯥ ꯏꯉꯦ ꯂꯥꯛꯑꯕꯅꯤꯅ ꯎꯁꯣꯏꯗꯣ ꯈꯔ ꯈꯔ ꯆꯣꯡꯉꯛꯑꯦ ꯎꯁꯣꯏꯗꯣ ꯑꯃ ꯌꯥꯜꯂꯨꯔꯦ ꯑꯗꯨꯗꯨꯒ ꯎꯁꯣꯏꯗꯨꯒ ꯎꯁꯣꯏꯗꯤ ꯍꯦꯛ ꯇꯧꯔꯦ ꯀꯌꯥꯗꯤ ꯍꯥꯎꯈ꯭ꯔꯦ ꯍꯜꯂꯣ ꯇꯥꯕ꯭ꯔꯣ ꯏꯕꯨꯡꯉꯣ ꯍꯜꯂꯣ ꯑꯣ ꯅꯦꯠꯋꯥꯔꯛꯁꯦ
ꯇꯥꯕꯤꯕ꯭ꯔꯥ
ꯑꯣ ꯇꯥꯏ ꯇꯥꯏ ꯇꯥꯏ ꯇꯥꯏꯌꯦ ꯍꯟꯗꯛꯁꯤꯅꯦ ꯅꯦꯠꯋꯛꯁꯦ ꯁꯨꯅꯨꯡ ꯍꯦ ꯅꯨꯡꯉꯥꯏꯇꯕ ꯑꯗꯨꯗꯨꯅꯅꯦ ꯑꯁ ꯐꯣꯟꯒ ꯋꯥꯔꯤ ꯁꯥꯟꯅꯕ ꯑꯃ ꯈꯪꯕꯖꯥꯠ ꯅꯠꯇꯦ ꯀꯩ ꯍꯥꯏꯕ ꯍꯥꯏꯔꯛꯣ ꯅꯪꯅ ꯍꯥꯏꯒꯦ ꯇꯧꯔꯝꯃꯤꯗꯨꯕꯣ
ꯃꯥꯂꯒꯦꯆꯦ ꯍꯗꯁꯤꯕꯨ ꯑ
ꯀꯩ ꯍꯥꯏꯕꯅꯣ ꯇꯥꯗ꯭ꯔꯦꯅꯦ ꯅꯦꯠꯋꯥꯛꯁꯦ ꯌꯥꯝ ꯅꯨꯡꯉꯥꯏꯇ꯭ꯔꯦ
ꯍꯥꯏꯅꯕꯗ ꯅꯨꯡꯇꯤ ꯆꯁꯤ ꯇꯥꯕ ꯔꯣꯏ